ꯍꯜꯂꯣ
ꯀꯅꯥꯅꯣꯁꯦ
ꯍꯜꯂꯣ
ꯇꯌꯦ ꯇꯌꯦ ꯀꯅꯥꯅꯣ
ꯑꯣ ꯀꯩꯅꯣꯗꯨꯅꯦ ꯋꯥꯆꯞꯇꯣ ꯐꯥꯎꯅꯕꯗꯨꯅꯦ
ꯍꯥꯏꯕꯗꯤ ꯑ ꯀꯔꯝꯕꯅꯣ
ꯀꯃꯥꯏꯅ ꯍꯥꯏꯗꯣꯏꯅꯣ ꯃꯤꯡ ꯇꯥꯛꯇꯕꯤ ꯇꯥꯛꯇꯣꯏꯁꯦ
ꯍꯣꯏꯅꯦ ꯑꯃ ꯑꯩꯅ ꯒꯌ꯭ꯥꯟ ꯃꯦꯟ ꯇꯥꯗ꯭ꯔꯦ ꯅꯝꯕꯔ ꯁꯦ ꯂꯩꯔꯗꯕꯤꯗ ꯁꯨꯃꯥꯏꯅ ꯑꯦꯞꯁꯇꯒꯤ ꯄꯪꯈꯪꯗ ꯍꯪꯅꯕꯅꯤꯅꯅꯦ
ꯍꯣꯏ ꯈꯪꯗꯦ ꯑꯩꯁꯨ ꯀꯃꯥꯏꯅ ꯍꯥꯏꯗꯣꯏꯅꯣ ꯂꯩꯐꯝ ꯈꯣꯠꯐꯝ ꯍꯥꯏꯔꯕꯨꯗꯤ ꯈꯪꯗꯕ
ꯎꯝ
ꯎꯝ ꯍꯣꯏ ꯍꯣꯔꯦꯟ ꯂꯣꯏꯔ
ꯑꯦꯀꯥꯎꯟ ꯑꯃ ꯍꯥꯡꯕꯗꯨꯔꯣ
ꯑꯃ ꯍꯥꯡꯕ ꯍꯥꯏꯗꯤ ꯍꯜꯂꯣ
ꯍꯥꯏꯕꯗꯤ ꯌꯥꯔꯦ ꯌꯥꯔꯦ ꯑꯇꯣꯞꯄ ꯆꯨꯝꯅ ꯑꯗꯨꯝ ꯋꯥꯔꯤ ꯁꯥꯔꯁꯦ
ꯍꯣꯏ ꯑꯩ ꯍꯣꯔꯦꯟ ꯂꯣꯏꯔꯦ ꯍꯥꯏꯔꯒꯦ ꯑꯩ ꯎꯝ ꯆꯥꯛ ꯆꯥꯈꯕꯣ
ꯆꯥꯒꯔꯦ ꯆꯥꯒꯔꯦ
ꯑꯣ ꯀꯩ ꯃꯆꯦꯜꯗ ꯇꯧꯈ꯭ꯔꯒꯦ
ꯊꯔꯣꯏ ꯊꯣꯡꯕ ꯑꯃꯅꯦ ꯑꯗꯨꯒꯥ ꯀꯥꯡꯍꯧ ꯑꯃꯁꯨ ꯌꯥꯎꯔꯦ ꯊꯔꯣꯏ ꯊꯣꯡꯕ ꯑꯃꯁꯨ ꯌꯥꯎꯔꯦ ꯑꯗꯨꯒꯥ
ꯀꯔꯤꯅꯣ ꯑꯃꯅ ꯉꯁꯥꯏ ꯑꯌꯨꯛꯀꯤ ꯗꯁ ꯀꯨꯁ ꯊꯣꯡꯕ ꯑꯃꯅꯦ ꯃꯣꯔꯣꯛ ꯃꯦꯠꯄ ꯑꯃꯅꯦ
ꯌꯥꯃꯤ ꯍꯦ ꯂꯣꯏ ꯆꯠꯊꯈ꯭ꯔꯦ
ꯆꯠꯍꯥꯈꯔ꯭ꯦ
ꯎꯝ ꯑꯩꯈꯣꯏꯒꯤꯗꯤ ꯌꯥꯝꯗꯦ ꯂꯐꯨ ꯏꯔꯣꯟꯕ ꯑꯣꯏꯔ ꯃꯥꯜꯂꯦ ꯑꯗꯨꯒꯥ ꯉꯥ ꯉꯧꯕ ꯑꯃꯒꯥ
ꯉꯁꯤꯒꯤ ꯀꯩꯀꯩ ꯊꯕꯛ ꯇꯧꯔꯒꯦ ꯀꯩꯀꯩ
ꯀꯩꯁꯨ ꯊꯣꯏꯗꯣꯛꯄ ꯇꯧꯗꯦ ꯅꯨꯡꯊꯤꯜ ꯕꯖꯥꯔ ꯆꯠꯂꯨꯔꯦ ꯄꯣꯠ ꯆꯩꯩ ꯈꯔ ꯂꯩꯔꯨꯔꯦ ꯑꯗꯥꯒꯤ ꯍꯜꯂꯛꯑꯦ ꯕꯣꯜ ꯑꯃꯨꯛ ꯁꯥꯟꯅꯔꯨꯔꯦ ꯑꯗꯩ ꯍꯜꯂꯛꯑꯒꯥ ꯄ꯭ꯔꯣꯖꯦꯛꯀꯤ ꯊꯕꯛ ꯐꯥꯏꯜ ꯅꯣꯡ ꯈꯔ ꯑꯩꯒꯤ ꯒꯥꯥꯏꯠꯇꯥ ꯊꯥꯒꯗꯕ ꯑꯗꯨ ꯖꯤꯞ ꯐꯥꯏꯜ ꯁꯦꯝꯃꯝꯕꯅꯦ ꯗꯇꯥ ꯆꯥꯎꯕꯒꯤ ꯀꯨꯏꯅ ꯆꯪꯕ
ꯎꯝ
ꯑꯗꯨ ꯇꯧꯔꯝꯕꯅꯤ ꯁꯨꯝ
ꯆꯍꯤ ꯀꯌꯥꯝ ꯁꯨꯔꯒꯦ
ꯑꯩꯁꯤ ꯇ꯭ꯋꯦꯟꯇꯤ ꯐꯥꯏꯚ
ꯇ꯭ꯋꯦꯟꯇꯤ ꯐꯥꯏꯚꯁꯦ ꯊꯕꯛ ꯐꯪꯅꯗꯕꯒꯤ ꯁꯤ ꯉꯥꯛꯇꯥ ꯇꯧꯔꯕ ꯀꯩꯅꯣꯝ ꯇꯧꯋꯦ ꯇ꯭ꯋꯦꯟꯇꯤ ꯐꯥꯏꯚ ꯉꯥꯛꯗꯥ ꯍꯥꯏ
ꯎꯝ ꯁꯣꯝꯁꯨ ꯇ꯭ꯋꯦꯟꯇꯤ ꯐꯥꯏꯚ ꯂꯥ
ꯑꯧ ꯀꯩ ꯂꯝꯗꯥꯒꯤ ꯑꯣꯏꯗꯣꯏꯅꯣ ꯁꯣꯝꯁꯦ
ꯂꯝ ꯍꯥꯏꯕ ꯌꯥꯗꯦ ꯍꯥꯏꯗꯥꯏꯅꯦ
ꯈꯪꯗꯦꯗꯥ ꯃꯤ ꯃꯤꯒꯤ ꯇ꯭ꯔꯥꯟꯁꯀ꯭ꯔꯥꯏꯞ ꯇꯧꯕ ꯃꯇꯝꯗꯥ ꯑꯩꯈꯣꯏꯅ ꯋꯥꯔꯤ ꯇꯥꯕꯗꯗꯤ ꯑꯗꯨꯝ ꯄꯪꯍꯥꯏꯗ ꯏꯔꯥꯡꯕꯧ ꯇꯧꯅꯩ ꯑꯗꯨꯅ ꯀꯃꯥꯏꯅ ꯊꯥꯒꯠꯂꯛꯏꯅꯣ ꯈꯪꯗꯦ
ꯑꯣ ꯈꯪꯗꯦ ꯑꯩꯉꯣꯟꯗꯤ ꯂꯝ ꯅꯣꯡ ꯍꯥꯏꯅꯒꯥꯅꯣꯅ ꯍꯥꯏꯕꯅꯦ
ꯎꯝ ꯎꯝ ꯔꯨꯜꯁꯇꯕꯨꯗꯤ ꯍꯥꯏꯕꯅꯤꯗꯥ ꯁꯨꯝ ꯑꯩꯅ
ꯎꯝ ꯎꯝ ꯈꯪꯗꯦ ꯍꯣꯏ ꯌꯥꯝ ꯇꯧꯅꯕꯅꯦ ꯑꯩꯁꯨ ꯀꯣꯂꯦꯖ ꯆꯪꯒ꯭ꯔꯕꯨꯗꯤ ꯐꯪꯉꯔꯣꯏꯗꯥ ꯌꯨꯝꯗꯥ ꯁꯨꯝ ꯂꯩꯕꯒꯤ
ꯍꯣꯏ ꯁꯨꯝ ꯄꯥꯔꯠ ꯇꯥꯏꯝ ꯖꯣꯕ ꯑꯣꯏꯅꯀꯣ ꯌꯨꯝꯗꯥ ꯁꯨꯝ ꯂꯩꯔꯒꯥ ꯐꯣꯟ ꯁꯨꯝ ꯃꯦꯠꯄꯗꯣ
ꯍꯣꯏ
ꯁꯤꯖꯨ ꯀꯥꯟꯅꯩꯗꯅ ꯄꯩꯁꯥ ꯈꯔ ꯈꯔ ꯐꯣꯟ ꯑꯥ ꯍꯣꯏ ꯐꯣꯟ ꯕꯦꯂꯦꯟꯁ ꯈꯤꯇꯪ ꯍꯥꯞꯄꯗꯥ ꯑꯣꯏꯔꯁꯨ ꯑꯗꯨꯝ
ꯍꯣꯏ ꯍꯣꯏ ꯃꯣꯏ ꯑꯃ ꯋꯥꯔꯤ ꯄꯥꯕꯒꯤꯗꯨꯗꯤ ꯇꯧꯔꯕꯣ
ꯑꯃ ꯀꯩꯅꯣꯒꯤꯗꯨꯔꯥ ꯀ꯭ꯔꯤꯁꯅ ꯑꯥꯔꯖꯨꯟꯒꯥꯏꯅ ꯌꯥꯝ ꯇꯧꯕꯗꯣ
ꯍꯣꯏ ꯍꯣꯏ
ꯑꯗꯨ ꯀꯩꯅꯣ ꯃꯤ ꯑꯃꯒꯥ ꯃꯤ ꯑꯃꯒꯥ ꯂꯣꯏꯅꯃꯛ ꯑꯗꯨꯗꯣ ꯄꯥꯗꯣꯏꯔꯣ ꯆꯞ ꯃꯅ ꯆꯥꯠꯂꯣ ꯅꯠꯇ꯭ꯔꯒꯥ ꯃꯇꯦꯛ ꯃꯇꯦꯛ ꯑꯣꯏꯕꯒꯤ ꯎꯝ
ꯈꯪꯗꯦ ꯑꯩ ꯈꯪꯗꯦꯗꯥ ꯑꯥ ꯍꯣꯏ ꯄꯥꯕꯨꯗꯤ ꯑꯗꯨꯝ ꯊꯣꯛꯑꯦ ꯑꯗꯨ ꯑꯣꯏꯁꯨ ꯏꯁꯄꯦꯂꯤꯡꯗꯣ ꯂꯥꯟꯕꯅꯤꯅꯀꯣ ꯄꯥꯕꯝ ꯈꯪ
ꯎꯝ ꯑꯗꯨꯗꯥꯒꯤꯗꯤ ꯃꯣꯏꯅ ꯍꯥꯏꯔꯤꯗꯣ ꯎꯝ ꯑꯔꯥꯟꯕ ꯄꯣꯠꯇꯨꯁꯨ ꯑꯗꯨꯝ ꯂꯥꯟꯅ ꯄꯥꯎ ꯍꯥꯏꯕꯩ ꯇꯥꯏꯞꯇ ꯑꯃ ꯍꯥꯏꯗꯅ
ꯍꯣꯏ
ꯑꯗꯨꯗꯨꯅ ꯑꯗꯨꯝ ꯍꯥꯏꯕ ꯀꯥꯏꯅ ꯍꯥꯏꯕꯁꯦ ꯃꯣꯏꯅ ꯍꯨꯛ ꯑꯥꯇꯞ ꯀꯩꯅꯣ ꯌꯥꯡ ꯀꯥꯏꯅꯒ ꯍꯥꯏꯔꯛꯄꯗꯣ ꯍꯌꯥꯕꯅ ꯄꯥꯕꯁꯨ ꯌꯥꯎꯔꯏ ꯒ꯭ꯌꯥꯟ ꯇꯥꯗ꯭ꯔꯦ ꯈꯪꯗꯦꯕ
ꯂꯥꯏꯁꯣꯟ ꯊꯤꯕꯃꯥꯟꯈꯩ
ꯍꯣꯏ ꯈꯪꯗꯦ ꯑꯩꯁꯨ ꯍꯣꯏ ꯂꯣꯏꯕꯨꯗꯤ ꯂꯣꯏꯁꯟꯈ꯭ꯔꯦ ꯔꯦꯀꯣꯔꯠ ꯇꯧꯕꯗꯣ
ꯑꯣ
ꯑꯗꯨꯏꯖꯨ ꯀꯩꯅꯣ ꯑꯩ ꯈꯪꯗꯦ ꯑꯗꯨꯗꯥꯒꯤꯗꯤ ꯑꯃ ꯇꯥꯛꯁ ꯇꯔꯥꯅꯤꯊꯣꯏ ꯔꯦꯀꯣꯔꯗꯤꯡ ꯇꯔꯥꯅꯤꯊꯣꯏ ꯇꯔꯥꯅꯤꯊꯣꯏ ꯊꯣꯛꯂꯛꯄ ꯃꯇꯝꯗ ꯑꯃ ꯃꯊꯛ ꯏꯕꯗꯣ ꯈꯪꯕ꯭ꯔꯥ ꯑꯃꯃꯦꯛ ꯑꯃꯃꯦꯛ ꯍꯥꯏꯕ꯭ꯔꯥ ꯑꯗꯨꯗꯨꯁꯨ ꯑꯗꯨꯝ ꯌꯥꯎꯅ ꯄꯥꯕ ꯌꯥꯎꯒ꯭ꯔꯝ
ꯑꯍꯥꯟꯕꯗꯥ ꯄꯥꯏꯅꯦ ꯑꯩꯁꯨ ꯌꯥꯎꯔꯒꯥ ꯈꯪꯗꯥꯕꯒꯤ
ꯃꯤ ꯃꯌꯥꯝ ꯄꯥꯏ ꯍꯥꯏꯕ ꯃꯥꯜꯂꯦ ꯑꯩ ꯒ꯭ꯔꯨꯞꯇꯥ ꯁꯨꯝ ꯍꯥꯏꯐꯦꯠ ꯌꯦꯡꯕꯗꯥ
ꯑꯥ
ꯀꯥꯏꯗꯒꯤ ꯀꯩ ꯄꯦꯔꯦꯒ꯭ꯔꯥꯐ ꯑꯅꯤꯒ ꯊꯣꯛꯑꯒ ꯁꯨꯝ ꯏꯔꯛꯄ ꯌꯥꯎꯕ ꯃꯥꯟꯕ
ꯍꯣꯏ ꯃꯔꯣꯟꯗꯨꯁꯨ ꯒ꯭ꯌꯥꯟ ꯇꯥꯗ꯭ꯔꯅꯤꯅ
ꯑꯩꯁ ꯑꯩ ꯊꯋꯦꯟꯒꯤꯁꯦ ꯌꯥꯝ ꯁꯦꯡꯅ ꯌꯥꯝꯅ ꯀꯩ ꯍꯥꯏꯅꯤ ꯂꯥꯡꯗꯕ ꯖꯒꯥꯗꯒ ꯆꯠꯂꯒ ꯊꯣꯏꯅꯒꯤ ꯑꯃ ꯃꯌꯦꯛ ꯑꯃ ꯃꯌꯦꯛꯀ ꯇꯧꯔ ꯄꯥꯔꯤꯅꯦ ꯍꯥꯏꯕ
ꯎꯝ
ꯑꯗꯨꯗꯨꯒ ꯑꯗꯨꯗꯨꯅꯕꯨ ꯏꯋꯥ ꯋꯥꯏ ꯑꯗꯨꯗꯨꯒ ꯌꯥꯝꯗꯕ ꯃꯥꯜꯂꯦ ꯄꯩꯁꯥꯗꯤ
ꯄꯩꯁꯥꯗꯤ ꯌꯥꯝꯗꯦ ꯈꯤꯇꯪꯗꯅꯦ ꯑꯗꯨꯒ ꯋꯥꯕꯗꯤ ꯇꯔꯥꯅꯤꯊꯣꯏꯅ
ꯎꯝ ꯍꯣꯏ ꯇꯥꯛꯁ ꯑꯃꯝꯗ ꯇꯔꯥꯅꯤꯊꯣꯏꯅꯦꯕ ꯑꯗꯨꯁꯨ ꯂꯨꯄꯥ ꯇꯔꯥꯏꯟ ꯇꯔꯥꯅꯤꯄꯥꯟ ꯍꯥꯏꯕ ꯀꯩꯅꯣ ꯇꯥ
ꯍꯣꯏ ꯑꯗꯨꯒꯤ ꯄꯩꯁꯥꯗꯣ ꯉꯁꯤ ꯆꯪꯒꯨꯝ ꯇꯧꯕꯅꯦ
ꯆꯪꯉꯦ ꯆꯪꯉꯦ ꯅꯪ ꯀꯌꯥ ꯆꯪꯒꯦ
ꯀꯌꯥꯅꯣ ꯆꯥꯝꯃꯒ ꯀꯌꯥꯅꯣ ꯈꯤꯇꯪꯈꯛ ꯆꯪꯒꯤꯕꯅꯤꯗ
ꯑꯩ ꯐꯥꯏꯚ ꯐꯣꯔꯇꯤ ꯆꯪꯉꯦ
ꯑꯣ ꯑꯦꯀꯥꯎꯟ ꯀꯌꯥꯒꯤꯅꯣ
ꯑꯃꯈꯛꯀꯤ ꯏꯃꯥꯟꯅꯕꯤꯒꯤꯕꯨꯗꯤ ꯂꯤꯁꯤꯡ ꯑꯃꯒ ꯈꯪꯗꯦ ꯃ ꯃꯣꯏꯁꯦ ꯍꯥꯏꯗꯤ ꯀꯔꯝꯕꯒꯤꯅꯣ ꯇꯥꯛꯁ ꯑꯗꯨꯝ ꯑꯅꯤ ꯑꯍꯨꯝ ꯁꯨꯕꯅꯤꯅꯅꯦ
ꯑꯥ ꯅꯪ ꯊꯥꯔꯇꯤ ꯊꯥꯔꯇꯤ ꯇꯧꯕ꯭ꯔꯣ ꯀꯌꯥ ꯇꯧꯒꯦ ꯑꯗꯨꯏꯗꯣ
ꯊꯥꯔꯇꯤ ꯑꯥ ꯊꯥꯔꯇꯤ ꯈꯇꯪ ꯑꯣꯏ ꯃꯥ ꯂꯤꯃꯤꯇꯦꯠ ꯑꯣꯏꯌꯦ ꯑꯗꯨꯗꯤ ꯀꯣ
ꯑꯣ ꯑꯩ ꯐꯤꯞꯇꯤꯟ ꯃꯨꯛꯇ ꯑꯣꯏꯈꯤꯕꯅꯦ ꯑꯗꯨꯏꯅꯤ ꯌꯥꯝꯗ꯭ꯔꯤꯗꯣ
ꯀꯩꯒꯤ ꯂꯤꯝ ꯂꯣꯏꯒꯤꯕꯩꯔꯣ ꯃꯣꯏꯗꯣ
ꯂꯣꯏꯈꯤꯗꯦ ꯑ ꯑꯦꯃꯤꯠ ꯇꯧꯔꯒ ꯑꯩꯅ ꯃꯈꯥ ꯅꯝꯗꯕ ꯇꯟꯕꯒꯤ
ꯑꯣ ꯇꯟꯕꯒꯤ ꯇꯥꯛꯁꯇꯣ ꯅꯨꯡꯉꯥꯏꯇꯕꯀꯣ ꯑꯃꯨꯛ ꯁꯣꯏꯔꯁꯨ ꯃꯔꯛꯇ ꯁꯣꯏꯕꯗꯨꯁꯨ ꯑꯃꯨꯛ ꯍꯟꯅ ꯍꯟꯅꯀꯣ ꯃꯤꯠꯀ ꯍꯦꯛ ꯆꯣꯛꯊꯉꯩ
ꯄꯥꯏꯅꯦ ꯑꯗꯨꯒ ꯈꯤꯇꯪ ꯈꯛꯇ
ꯍꯣꯏ ꯃꯤꯁꯤꯡꯁꯦ ꯁꯤꯖꯦ ꯑ ꯃꯁꯛ ꯈꯪꯅꯗꯕ ꯃꯤꯗꯣ ꯋꯥꯔꯤ ꯁꯥꯟꯅꯧ ꯍꯥꯏꯔꯗꯤ ꯀꯩꯁꯨ ꯁꯥꯟꯅꯔꯔꯣꯏꯅꯦ ꯄꯩꯁꯥ ꯐꯪꯅꯤ ꯍꯥꯏꯕꯩꯅꯦꯕ ꯅꯝꯕꯔꯒ ꯊꯤꯅ ꯊꯤꯅꯗꯅ ꯀꯅꯥ ꯀꯅꯥ ꯋꯥꯠꯂꯤꯒꯦꯅ ꯍꯪꯅꯔꯒ ꯁꯥꯟꯅꯩꯁꯦ ꯎꯝ ꯅꯣꯛꯁꯤꯟꯅꯗꯅ ꯑꯗꯒꯤꯗꯤ ꯀꯩꯁꯨ ꯁꯥꯟꯅꯧꯑꯣꯗꯤ ꯁꯥꯟꯅꯔꯔꯣꯏꯕ ꯀꯩꯁꯨ ꯍꯥꯏꯗꯤ ꯈꯪꯅ ꯍꯥꯏꯗꯤ ꯏꯃꯥꯟꯅꯕ ꯐꯧ ꯁꯥꯟꯅꯅꯤꯡꯗꯦꯗꯅꯀꯣ ꯍꯧꯖꯤꯛ ꯈꯪꯅꯕ ꯃꯤ ꯐꯥꯎꯕ ꯇꯜꯂꯦꯕ ꯇꯧꯔꯛꯑꯁꯨ ꯀꯩ ꯍꯥꯏꯗꯣꯏꯖꯥꯠꯅꯣ ꯀꯥꯏꯅ ꯑꯉꯥꯡ ꯃꯆꯥ ꯅꯠꯇ꯭ꯔꯕꯅꯤꯅ ꯇꯟꯕꯗꯣ ꯑꯗꯨ ꯍꯧ ꯑꯗꯨꯝ ꯄꯩꯁꯥ ꯐꯪꯉꯦ ꯍꯥꯏꯕꯩꯗꯨꯗꯅꯦꯕ ꯁꯥꯟꯅꯩꯁꯦ
ꯃꯥꯅꯦ ꯐ꯭ꯔꯤꯗꯗꯤ ꯀꯅꯥꯝ ꯇꯧꯅꯤꯡꯗ꯭ꯔꯦꯕ
ꯎꯝ
ꯎꯝ
ꯀꯥꯏꯗꯩꯅꯣ ꯂꯤꯁꯤꯡ ꯃꯉꯥ ꯄꯨꯒꯦ ꯍꯥꯏꯕ ꯐꯥꯎꯕꯗ ꯏꯃꯥꯟꯅꯕꯤ ꯑꯣꯏꯔꯣ ꯑꯃ ꯑꯣꯏꯔꯣ ꯁꯦꯟꯗꯣꯏ ꯀꯩꯅꯣ ꯈꯪꯗꯦ ꯒ꯭ꯌꯥꯟ ꯃꯦꯟ ꯑꯃꯥ ꯇꯥꯅꯗꯦꯀꯣ ꯍꯧꯖꯤꯛ ꯃꯇꯝꯁꯦ
ꯍꯣꯏ
ꯍꯤꯡꯕꯗ ꯌꯥꯝꯅ ꯂꯨꯔꯦ
ꯄꯨꯔꯒꯁꯨ ꯊꯧꯗ꯭ꯔꯤꯐꯥꯎ ꯁꯤꯡꯗꯕ ꯏꯃꯥꯟꯅꯕꯤ ꯃꯁꯦꯟꯗꯗꯤ ꯑꯃꯨꯛ ꯍꯪꯉꯨꯁꯨ ꯍꯪ ꯅꯨꯡꯉꯥꯏꯇꯕ
ꯍꯣꯏ
ꯑꯗꯨꯃꯥꯏꯅ ꯇꯧꯔꯤꯁꯦ ꯑꯗꯩ ꯂꯧꯈ꯭ꯔ ꯃꯁꯥꯅ ꯈꯪ ꯁꯤꯡꯉꯛꯑꯗꯤ ꯐꯕ ꯑꯗꯨꯁꯨ ꯅꯠꯇꯕ
ꯍꯣꯏ ꯑꯗꯒꯤꯗꯤ ꯁꯨꯝ ꯑꯩꯈꯣꯏꯗꯁꯨ ꯑꯩꯈꯣꯏꯅ ꯂꯧꯔꯨꯕꯗ ꯁꯤꯡꯕ ꯉꯝꯗꯕꯗꯨꯁꯨ ꯑꯩꯈꯣꯏꯅ ꯃꯤꯅ ꯑꯩꯉꯣꯟꯗꯒꯤ ꯂꯧꯈꯤꯕꯗ ꯈꯟꯈꯤꯕ ꯋꯥꯈꯜꯗꯣ ꯑꯗꯨꯒꯤ ꯏꯀꯥꯏꯕꯗꯣ ꯑꯗꯒꯤꯗꯤ ꯁꯨꯝ ꯇꯟꯖꯥ ꯆꯥꯗꯕꯁꯨ ꯌꯥꯎꯋꯤ ꯑꯗꯒꯤꯗꯤ ꯃꯤꯅ ꯑꯩꯉꯣꯟꯗꯒꯤ ꯂꯧꯕꯗ ꯍꯣꯏ ꯇꯟꯖꯥ ꯆꯥꯗꯕꯗꯣ ꯁꯨꯝ ꯇꯣꯏꯁꯤꯜꯂꯛꯑꯒꯗꯤ ꯐꯔꯛ ꯇꯥꯏꯗꯅꯀꯣ ꯑꯩꯈꯣꯏꯅ ꯁꯨꯝ ꯐꯖꯅ ꯉꯥꯡꯅꯤꯡꯉꯛꯇꯦꯗꯅ ꯎꯝ ꯄꯩꯁꯥꯁꯦ ꯃꯤ ꯂꯣꯏꯅꯃꯛ ꯗꯔꯀꯥꯔ ꯑꯣꯏꯅꯕ ꯉꯥꯛꯇꯅꯤꯅ ꯑꯩꯒꯤꯁꯨ ꯂꯩꯕ ꯈꯔ ꯍꯦꯟꯕꯗꯣ ꯃꯤꯅ ꯍꯪꯛꯄꯗ ꯄꯤꯊꯣꯛꯅꯤꯡꯗ꯭ꯔꯦꯕ ꯍꯥꯏꯗꯤ ꯁꯣꯏꯔꯛꯀꯗ꯭ꯔꯥꯅ ꯑꯃꯨꯛ ꯁꯣꯏꯗ꯭ꯔ ꯁꯣꯏꯔꯛꯑꯗꯤ ꯑꯃꯨꯛ ꯆꯤꯟ ꯀꯟꯕ ꯇꯥꯗꯣꯏꯅꯦꯕ ꯑꯗꯒꯤꯗꯤ ꯏꯁ ꯉꯍꯥꯛꯇ ꯢꯡ ꯑ ꯉꯥꯏꯍꯥꯛꯇ ꯈꯥꯡꯉꯝꯗꯦꯍꯦ ꯍꯟꯖꯤꯟ ꯍꯟꯖꯤꯟ ꯍꯥꯏꯔꯛꯏꯅ
ꯎꯝ ꯄꯁꯥꯒꯤ ꯃꯇꯥꯡꯁꯤꯗꯤ ꯑꯁ ꯇꯜꯂꯦ ꯃꯤ ꯏꯃꯨꯡ ꯃꯁꯦꯟ ꯐꯥꯎꯕ ꯀꯨꯊꯠ ꯈꯠꯅꯔꯤꯅꯤ ꯁꯤꯗ
ꯎꯝ ꯍꯥꯏꯗꯤ ꯄꯩꯁꯥꯒꯤ ꯃꯇꯥꯡꯁꯤꯗꯤꯀꯣ ꯐꯖꯅꯗ꯭ꯔꯗꯤ ꯌꯣ ꯄꯩꯁꯥ ꯂꯩꯇꯕꯒꯤꯁꯨ ꯑꯣꯏꯕ ꯂꯩꯅꯗꯕ ꯉꯥꯛ ꯑꯣꯏꯕꯩꯅꯦꯕ ꯈꯠꯅꯩꯗꯨꯁꯨ
ꯍꯣꯏ
ꯑꯃꯅ ꯑꯃꯨꯛ ꯂꯩꯔꯗꯤ ꯑꯃꯨꯛ ꯑꯩꯉꯣꯟꯗꯒꯤ ꯂꯧꯈꯤꯕꯗ ꯄꯤꯔꯛꯇꯕꯗ ꯂꯩꯇꯇꯧꯔꯤ ꯑꯣꯏꯔꯝꯅꯤ ꯀꯅꯥꯝ ꯍꯥꯏꯗꯤ ꯃꯤ ꯑꯇꯣꯞꯄꯅ ꯂꯧꯕꯁꯨ ꯅꯠꯇꯕꯁꯤꯕꯨꯅ ꯈꯟꯅꯒꯗꯕꯗꯣ ꯂꯣꯏꯅꯃꯛ ꯋꯥꯅꯕꯅꯤꯅꯅꯦ ꯈꯠꯅ ꯇꯥꯕ ꯑꯗꯨꯝ ꯅꯪ ꯁꯤꯒꯤꯁꯦ ꯇꯥꯛꯁ ꯀꯌꯥ ꯁꯨꯔꯒꯦ ꯇꯧꯕ
ꯀꯩꯅꯣꯒꯤꯁꯤꯔꯣ ꯐꯣꯟ ꯀꯣꯜꯒꯤꯁꯤꯔꯣ
ꯑ
ꯑꯦꯀꯥꯎꯟ ꯑꯃꯗꯤ ꯂꯣꯏꯈꯔꯦ ꯑꯦꯀꯥꯎꯟ ꯑꯅꯧꯕꯅꯦꯕꯀꯣ ꯑꯣꯏ ꯇꯥꯛꯁ ꯍꯥꯞꯄ ꯌꯥꯗꯕꯔ ꯀꯩꯅꯣ ꯈꯪꯗꯦ ꯍꯥꯞꯇꯅ ꯂꯩꯕꯅꯦꯕ ꯉꯁꯥꯏ ꯑꯌꯨꯛ ꯍꯥꯞꯅꯦꯅ ꯍꯥꯏꯔꯦ ꯍꯥꯞ ꯃꯇꯨꯡꯗ ꯑꯦꯞꯁ ꯑꯃꯨꯛ ꯌꯥꯗ꯭ꯔꯦ ꯑꯗꯨꯃꯥꯏꯅ ꯂꯩꯕꯅꯦ ꯑꯦꯁꯀꯥꯎꯟ ꯑꯇꯣꯞꯄꯅꯤ ꯁꯤꯗꯤ ꯍꯧꯗ ꯉꯥꯏꯔꯤ ꯁꯤꯗꯤ
ꯑꯣ ꯅꯪ ꯀꯣꯜ ꯇꯧꯔꯝꯗꯥꯏꯗ ꯍꯥꯟꯅ ꯍꯥꯏꯔꯛꯀꯦꯗꯤ ꯂꯩꯇꯦ ꯇꯥꯛꯁ ꯃꯥꯡꯖꯅꯤ ꯃꯦꯁꯦꯁ ꯍꯥꯟꯅ ꯊꯥꯔꯛꯎ ꯌꯥꯗ꯭ꯔꯣ ꯑꯁꯤ ꯀꯩꯅꯣ
ꯇꯥꯛꯁ ꯃꯥꯡꯕ ꯍꯥꯏꯁꯦ ꯅꯪꯅ ꯑꯩꯉꯣꯟꯗ ꯇꯧꯔꯛꯄꯗꯣ ꯇꯥꯛꯁꯁꯨ ꯀꯨꯟꯊ꯭ꯔꯥ ꯈꯛꯇꯪ ꯅꯠꯇ꯭ꯔꯥ ꯐꯪꯗꯣꯏꯗꯣ
ꯃꯥꯅꯤ
ꯀꯣꯜ ꯇꯧꯕꯒꯤꯗꯣ ꯃꯤꯉꯣꯟꯗ ꯇꯧꯕꯩ ꯅꯉꯣꯟꯗ ꯐꯪꯉꯤꯁꯦ ꯀꯨꯟꯊ꯭ꯔꯥ ꯈꯛꯇꯪꯅꯤꯗꯅ
ꯃꯥꯅꯦ
ꯍꯥꯟꯅ ꯑꯩꯉꯣꯟꯗ ꯍꯥꯏꯗ꯭ꯔꯒꯗꯤ ꯑꯦꯞꯁꯤꯗ ꯀꯩꯒꯨꯝꯕ ꯆꯪꯉꯒ ꯂꯩꯇꯕꯤꯗ ꯍꯥꯏꯗꯤ ꯑꯩꯅ ꯊꯕꯛ ꯁꯪꯗꯕꯤ ꯑꯇꯣꯞꯄ ꯀꯩꯅꯣꯝ ꯍꯧꯖꯤꯛꯁꯦ ꯑꯩꯁꯦ ꯃꯥꯏ ꯇꯥꯕ ꯊꯣꯛꯑꯝꯃꯦꯅ ꯈꯜꯂꯣ ꯑꯗꯨꯗꯤ ꯅꯪ ꯀꯣꯜꯗꯣ ꯑꯩꯗꯤ ꯄꯥꯏꯔꯔꯣꯏ ꯈꯪꯗꯝꯅꯤꯅ
ꯎꯝ
ꯑꯗꯨꯗꯤ ꯅꯪ ꯇꯥꯛꯁꯇꯨ ꯃꯥꯡꯗꯣꯏ ꯅꯠꯇ꯭ꯔꯣ
ꯑꯗꯨ ꯑꯗꯨꯝ ꯃꯥꯡꯗꯕ ꯌꯥꯎꯕꯅꯦ ꯍꯥꯏꯗꯤ ꯄꯥꯏꯔꯛꯇꯕꯒꯤꯀꯣ ꯍꯣꯏ ꯃꯣꯏ ꯀꯩꯒꯨꯝꯕ ꯀꯥꯟꯗ ꯍꯥꯏꯗꯤ ꯇꯥꯛꯁ ꯀꯝꯄ꯭ꯂꯤꯠ ꯑꯣꯏꯈ꯭ꯔꯦꯒ ꯍꯥꯏꯅ ꯊꯣꯛꯄꯁꯨ ꯌꯥꯎꯋꯦꯕꯀꯣ ꯑꯗꯨꯒ ꯑꯗꯨꯝ ꯃꯥꯡꯗꯕ ꯑꯗꯨ ꯃꯥꯡꯗꯕꯁꯨ ꯌꯥꯎꯋꯦ ꯑꯩꯅ ꯇꯧꯕꯗ
ꯑꯗꯣ ꯍꯥꯏꯔꯒ ꯇꯧ ꯍꯥꯏꯕ ꯍꯧꯖꯤꯛ ꯑꯉꯥꯡ ꯑꯃ ꯃꯃꯥꯡꯗ ꯃꯃꯥꯡꯗ ꯑꯉꯥꯡ ꯑꯃ ꯁꯥꯟꯅꯔꯝꯕꯅꯦ ꯑꯗꯨꯒ ꯃꯥꯅ ꯏꯕꯥ ꯍꯥꯏꯅꯕꯅꯦ ꯏꯕꯥꯅꯤ ꯑꯣꯏꯅ ꯍꯥꯏꯅꯔꯦꯕ ꯇꯧꯔꯛꯄꯅ ꯀꯅꯥꯅꯣꯝ ꯇꯧꯔꯛꯑꯦꯅ ꯃꯥ ꯎꯝ ꯇꯧꯕ ꯌꯥꯗꯦ ꯍꯥꯏꯔꯛꯑꯦ ꯅꯪ ꯅꯠꯇ꯭ꯔꯕꯣ ꯇꯧꯔꯛꯏꯁꯦꯅ ꯑꯃꯨꯛ ꯍꯥꯏ
ꯑꯣ
ꯍꯥꯏꯅꯔꯦ ꯁꯣꯝꯗ
ꯑꯣ ꯈꯪꯗꯦ
ꯇꯨꯝꯈ꯭ꯔꯦ ꯑꯗꯨꯕꯨꯗꯤ ꯇꯨꯝꯈ꯭ꯔ ꯃꯥꯜꯂꯦ ꯍꯌꯦꯡ ꯑꯣꯏꯅ ꯁꯥꯟꯅꯔꯁꯦꯅ ꯍꯥꯏꯌꯦ ꯍꯥꯏꯗꯤ ꯁꯛ ꯑꯝꯇ ꯈꯪꯅꯗꯕꯅꯤꯅ ꯒ꯭ꯌꯥꯟ ꯃꯦꯠ ꯑꯃ ꯇꯥꯟꯅꯗꯦꯕ
ꯑꯣ ꯍꯣꯏ ꯑꯩꯁꯨ ꯈꯪꯗꯦꯗ ꯁꯥꯟꯅꯕ ꯀꯨꯏꯗ꯭ꯔꯤꯗ ꯑꯩꯗꯣ ꯑꯗꯨꯝ ꯌꯨꯝ ꯊꯣꯛꯂꯛꯄꯒꯤꯀꯣ ꯐ꯭ꯔꯤ ꯂꯩꯕꯗꯨꯒꯤ ꯏꯃꯥꯟꯅꯕꯗ ꯍꯪꯉꯒ ꯑꯗꯨꯝ ꯇꯧ ꯁꯥꯟꯅꯕꯅꯤꯗ
ꯑꯣ
ꯁꯤꯗꯩꯗꯤ ꯑꯃꯨꯛ ꯆꯪꯒ꯭ꯔꯅꯦꯕꯀꯣ ꯆꯪꯒ꯭ꯔꯗꯩꯗꯤ ꯄꯥꯛꯁꯨ ꯐꯪꯉꯔꯣꯏ
ꯎꯝ ꯍꯣꯏ ꯁꯤ ꯅꯠꯇꯕ ꯑꯁꯤꯒꯤ ꯑꯦꯞꯁꯤꯅ ꯁꯤꯒꯤ ꯑꯦꯞꯁꯦ ꯅꯠꯇꯕ ꯑꯇꯣꯞꯄ ꯑꯦꯞꯁ ꯑꯃ ꯑꯗꯨꯝ ꯁꯨꯃꯥꯏꯅ
ꯎꯝ
ꯀꯩꯅꯣ ꯇꯧꯕꯒꯤ ꯂꯩꯕꯅꯦꯕ ꯍꯥꯏꯗꯤ ꯁꯨꯃꯥꯏꯅꯁꯨ ꯃꯑꯣꯡꯗꯣ ꯃꯩꯇꯩ ꯃꯌꯦꯛꯁꯦ ꯑꯦ ꯑꯥꯏꯗ ꯑꯦꯠ ꯇꯧꯕꯩꯅꯦ ꯈꯣꯠꯄꯩꯅꯦ ꯍꯥꯏꯕꯅꯦꯕꯀꯣ ꯑꯗꯨꯁꯨ
ꯎꯝ
ꯋꯥꯔꯤ ꯁꯥꯟꯅꯍꯟꯗꯣꯏꯅꯦꯕ ꯁꯤꯁꯤꯅ ꯅꯝꯕꯔꯗꯣ ꯑꯣꯏꯅ ꯆꯠꯂꯤꯗꯅ ꯑꯃꯗꯨꯅ ꯆꯠ ꯆꯠꯇꯕꯅꯦꯕ ꯑꯗꯨꯒ ꯀꯣꯏꯅꯒꯤꯕꯒ ꯌꯥꯎꯕꯗꯣ ꯈꯣꯕ꯭ꯔꯥ ꯑꯗꯨꯝ ꯍꯟꯖꯤꯟ ꯍꯟꯖꯤꯟ ꯇꯥꯕꯒꯤ ꯑꯁꯤꯁꯤꯅ ꯑꯃꯨꯛ ꯑꯃꯔꯣꯝꯗ ꯅꯝꯕꯔ ꯍꯥꯏꯅꯔꯒ ꯁꯥꯟꯅꯁꯦ ꯈꯣꯠꯁꯦ ꯑꯃꯗꯨꯅ ꯑꯇꯥ ꯑꯇꯥꯕ ꯁꯥꯟꯅꯗꯣꯏꯅꯦꯕ ꯑꯗꯨꯒ ꯈꯣꯟꯒꯨꯝꯕꯗ ꯁꯤꯁꯦ ꯋꯥꯔꯤ ꯁꯅꯕ ꯅꯨꯡꯉꯥꯏꯇꯕ ꯃꯤꯗꯨꯅꯦ ꯀꯥꯏꯅ ꯆꯤꯟꯐꯥ ꯐꯥꯕ ꯈꯣꯟ ꯑꯣꯏꯔꯒꯗꯤ ꯑꯗꯨꯝ
ꯍꯣꯏ
ꯀꯛꯊꯠꯈꯤꯕ ꯌꯥꯎꯋꯦꯕ ꯑꯗꯨꯗꯗꯤ ꯍꯥꯏꯗꯤ ꯂꯤꯃꯤꯇꯦꯠ ꯑꯣꯏꯗ꯭ꯔꯦꯕ ꯇꯥꯛꯁꯇꯣ
ꯑꯣ
ꯇꯨꯝꯗ꯭ꯔꯤꯉꯩ ꯁꯥꯟꯅꯔꯦ ꯑꯗꯨꯒ ꯑꯗꯨꯗꯨꯅ ꯑꯃꯨꯛ ꯃꯤꯅꯤꯠꯇꯣ ꯁꯥꯡꯉꯒꯅꯦ ꯄꯩꯁꯥ ꯌꯥꯝꯗꯕ
ꯑꯣ ꯁꯤꯁꯨ ꯍꯧꯖꯤꯛꯀꯣ ꯌꯥꯝꯗ꯭ꯔꯦ ꯍꯥꯏꯒꯨꯝ ꯇꯧꯕꯅꯤ ꯍꯥꯟꯅꯗꯤ ꯆꯥꯝꯃ ꯐꯪꯉꯦꯗꯅꯀꯣ ꯍꯧꯖꯤꯛ ꯆꯥꯝꯃ ꯁꯨꯗ꯭ꯔꯦꯅ ꯍꯥꯏꯕꯅꯦ ꯐꯪꯕꯅꯦ ꯍꯥꯟꯅ ꯆꯥꯝꯃ ꯁꯨꯕꯅꯦ
ꯑꯦ ꯑꯩꯈꯣꯏꯗꯤ ꯈꯪꯍꯧꯗꯦꯍꯦ ꯀꯥꯏꯗꯩ ꯔꯤꯖꯦꯛ ꯆꯠꯄꯅ ꯑꯩꯈꯣꯏꯗꯤ ꯔꯨꯜꯁꯇꯣ ꯐꯖꯅ ꯄꯥꯗꯕꯅꯤꯅ ꯔꯤꯖꯦꯛ ꯆꯠꯄꯅ ꯑꯌꯥꯝꯕꯅꯤ ꯑꯗꯣ ꯍꯧꯖꯤꯛꯄꯨꯗꯤ ꯈꯔ ꯈꯪꯉꯦ ꯅꯨꯄꯥ ꯑꯃ ꯋꯥꯔꯤ ꯁꯥꯟꯅꯔꯨꯏꯑꯕ
ꯑꯥ
ꯃꯥꯅ ꯍꯥꯏꯔꯛꯑꯦ ꯔꯨꯜꯁꯇꯣ ꯐꯖꯅ ꯆꯠꯂꯦ ꯇꯧꯔꯗꯤ ꯃꯥꯖꯨ ꯂꯨꯄꯥ ꯂꯤꯁꯤꯡ ꯑꯅꯤꯃꯨꯛꯀ ꯁꯨꯒꯦ ꯇꯧꯋꯦ ꯁꯤ ꯂꯣꯏꯔꯒ ꯑꯃꯨꯛ ꯇꯧ